ꯀꯩꯗꯧꯔꯤꯅꯣ
ꯇꯨꯝꯃ꯭ꯔꯒ ꯐꯣꯟ ꯆꯥꯖ ꯇꯧꯔꯒ ꯂꯩꯌꯦ
ꯎꯝ ꯆꯥꯛ ꯆꯥꯔꯕꯣ
ꯎꯝ ꯅꯪꯗꯤ
ꯑꯩꯁꯨ ꯆꯥꯔꯦ ꯀꯩ ꯌꯦꯟꯁꯥꯡ ꯆꯥꯔꯤꯒꯦ
ꯁꯥ ꯆꯥꯏ
ꯑꯣ ꯑꯩꯈꯣꯏꯁꯨꯨ ꯑꯩꯈꯣꯏꯁꯨ ꯌꯦꯟ ꯆꯥꯔꯦ
ꯍꯥꯎꯕꯅꯤꯌꯦ ꯑꯗꯨꯗꯤ
ꯍꯥꯎꯋꯦ ꯅꯪꯒꯤꯁꯨ ꯍꯥꯎꯋꯦ
ꯎꯝ
ꯑꯅꯤꯃꯛ ꯍꯥꯎꯔꯦ
ꯍ
ꯕꯣꯜꯗꯤ ꯌꯦꯡꯒꯗ꯭ꯔꯥ ꯉꯁꯤ
ꯌꯦꯡꯉꯔꯣꯏ ꯌꯦꯡꯅꯤꯡꯗꯦ ꯑꯁ ꯑ ꯑꯦꯝ ꯌꯨ ꯗ ꯆꯠꯅꯤꯡꯉꯥꯏ ꯈꯟꯕꯗꯣ ꯌꯥꯗ꯭ꯔꯦ ꯍꯥꯏꯌꯦ ꯑꯩ ꯀꯞ ꯀꯞꯅꯤꯡꯉꯒ ꯂꯩꯌꯦ
ꯑꯩ ꯀꯔꯤꯒꯤ ꯌꯥꯗ ꯋꯥ
ꯑꯦꯝ ꯌꯨꯗ ꯕꯤ ꯑꯦꯒꯤ ꯕꯤ ꯑꯦꯒꯤ ꯂꯩꯇꯦ ꯍꯥꯏꯌꯦ ꯑꯗꯨ ꯆꯨꯝꯕ꯭ꯔꯣ
ꯎ ꯑꯩꯗꯤ ꯈꯪꯗꯦ ꯑꯗꯨ ꯑꯗꯨꯕꯨꯗꯤ ꯕꯤ ꯑꯦꯒꯤꯁꯨ ꯂꯩꯔꯝꯒꯅꯤꯅ ꯃꯥꯁꯇꯔꯕꯨꯗꯤ ꯂꯩꯈ꯭ꯔꯦ ꯑꯗꯨꯕꯨ ꯃꯥꯁꯇꯔ ꯃꯥꯁꯇꯔ ꯃꯥꯁꯇꯔ ꯌꯨꯅꯤꯕꯔ
ꯃꯥꯁꯇꯔ ꯃꯥꯁꯇꯔ ꯈꯛꯇꯅꯦ ꯈꯥꯏꯌꯦ ꯑꯗꯣ ꯌꯨꯖꯤ ꯎꯝ ꯌꯨꯖꯤ ꯌꯨꯖꯤꯗꯤ ꯕꯤꯇꯦꯛ ꯕꯦꯆꯤꯂꯔ ꯑꯣꯐ ꯇꯦꯛꯅꯣꯂꯣꯖꯤ ꯑꯗꯨꯒꯨꯝ ꯍꯥꯏꯌꯦ ꯕꯤ ꯑꯦ ꯕꯤ ꯑꯦ ꯂꯩꯥꯇꯦ ꯍꯥꯏꯌꯦ
ꯑꯣ ꯑꯣ ꯑꯣ ꯑꯩꯗꯤ ꯈꯪꯗꯦꯕꯣ ꯀꯅꯥꯅꯣ ꯍꯥꯏꯕ꯭ꯔꯥ
ꯑꯩꯒꯤ ꯏꯆꯦꯒꯤ ꯃꯔꯨꯞꯅ ꯍꯥꯏ ꯍꯥꯏ
ꯑꯩꯗꯤ ꯂꯩꯕꯅꯤꯅ ꯈꯟꯕꯅꯦ ꯅꯍꯥꯥꯟꯗꯣ ꯑꯁ ꯁꯣꯏꯔꯦꯕꯣ
ꯍꯨ ꯍꯨ ꯍꯝ
ꯀꯩꯅꯣꯗ ꯗꯤ ꯑꯦꯝꯗ ꯂꯩꯔꯣ ꯗꯨꯗꯤ
ꯗꯤ ꯑꯦꯝꯗ ꯂꯩ
ꯑꯩ ꯀꯔꯤ ꯀꯞꯄ꯭ꯔꯥꯕ
ꯀꯞ ꯀꯞꯅꯤꯡꯉꯥꯏ ꯇꯧꯋꯦ ꯎ
ꯌꯥꯔꯦꯗ ꯀꯔꯤꯅꯣ ꯑꯃꯨꯛ ꯗꯤ ꯑꯦꯝꯗ ꯂꯩꯔꯒ ꯑꯦꯝ ꯌꯨꯗ ꯑꯃꯨꯛ ꯊꯣꯛꯄ ꯌꯥꯔꯦꯅ ꯃꯥꯁꯇꯔꯗ
ꯗꯤ ꯑꯦꯝꯗ ꯂꯩꯅꯤꯡꯉꯥꯏ ꯑꯗꯣ ꯂꯤꯁꯤꯡ ꯂꯤꯁꯤꯡ ꯇꯔꯥ ꯂꯤꯁꯤꯇ꯭ꯔꯨꯛ ꯍꯪꯕꯗꯣ ꯑꯗꯨ
ꯎꯝ ꯑꯗꯣ ꯀꯩꯁꯨ ꯀꯥꯏꯗꯦꯅ ꯄꯩꯁꯥꯒꯤ ꯋꯥꯗꯤ ꯋꯥꯒꯅꯣ ꯍꯥꯏꯗꯥꯏꯅꯦ ꯑꯗꯨ ꯂꯤꯁꯤꯡ ꯂꯤꯁꯤꯡ ꯇꯔꯨꯛ ꯂꯤꯁꯤꯡ ꯇꯔꯥ ꯂꯤꯁꯤꯡ ꯀꯨꯟ ꯈꯛꯇꯕꯨ ꯀꯔꯤꯔꯥ ꯅꯪꯁꯨ ꯌꯥꯝ ꯋꯥꯅ ꯈꯜꯂꯦ ꯅꯪꯁꯨ ꯍꯦ
ꯑꯩ ꯑꯩ ꯏꯝꯐꯥꯜꯗ ꯂꯩꯇ꯭ꯔꯗꯤ ꯃꯔꯥꯝꯗ ꯂꯩꯌꯣ ꯍꯥꯏꯌꯦ ꯃꯔꯥꯝꯗꯗꯤ ꯂꯩꯅꯤꯡꯗ ꯀꯔꯤꯁꯨ ꯂꯩꯅꯤꯡꯗꯕ ꯃꯌꯥꯝ ꯃꯔꯝꯗꯗꯤ
ꯀꯩꯅꯣ ꯑꯗꯨ ꯑꯩ ꯍꯥꯏꯒꯦ ꯑꯃ ꯑ ꯑꯦꯝ ꯌꯨ ꯑꯦ ꯅꯠꯇꯦ ꯗꯤ ꯑꯦꯝꯗ ꯅꯠꯇ꯭ꯔꯗꯤ ꯃꯔꯥꯝꯗ ꯁꯣꯏꯗ꯭ꯔꯦ ꯑꯗꯣ ꯂꯩ ꯎꯝ ꯑꯠ-ꯑꯁꯤ ꯑꯅꯤ ꯅꯠꯇ꯭ꯔꯗꯤꯀꯣ ꯃꯐꯝ ꯌꯥꯝ ꯐꯕ ꯂꯩꯇꯕꯅꯦꯕ ꯑ ꯀꯩꯅꯣ ꯃꯔꯥꯝꯗ ꯂꯩꯔꯁꯨ ꯑꯗꯨꯝ ꯒ꯭ꯔꯦꯖꯨꯦꯁꯟ ꯂꯣꯏꯔꯒ ꯑꯃꯨꯛ ꯃꯥꯁꯇꯔꯒꯤꯗꯣ ꯑꯦꯝ ꯌꯨꯗ ꯆꯠꯄ ꯌꯥꯏꯅ ꯃꯔꯥꯝ ꯎꯝ ꯅꯪ ꯃꯔꯥꯝꯗ ꯆꯠꯇ꯭ꯔꯤꯌꯦꯅ ꯀꯔꯤꯒꯤ ꯂꯩꯅꯤꯡꯗꯕ꯭ꯔꯅꯦ ꯑꯁ ꯑꯩꯗꯤ ꯂꯩꯅꯤꯡꯉꯤꯍꯦ ꯑꯩ ꯒ꯭ꯔꯦꯖꯨꯌꯦꯁꯟ ꯇꯧꯔꯗꯤ ꯑꯩꯗꯤ ꯂꯩꯕ ꯐꯪꯗꯕꯩꯅꯤꯍꯦ
ꯃꯌꯥꯝ ꯃꯔꯥꯝꯗꯤ ꯌꯥꯝ ꯕꯣꯔꯤꯡ ꯇꯧꯋꯦ ꯏꯪꯁꯨ ꯏꯪꯉꯦ ꯏꯁꯤꯡ ꯑꯩ ꯈꯪꯉꯦ ꯑꯩ ꯑꯩꯒꯤ ꯏꯆꯦꯒ ꯂꯩꯌꯦ ꯏꯪꯁꯨ ꯏꯪꯉꯦ ꯑ ꯕꯣꯔꯤꯡ ꯇꯧꯋꯦ ꯏꯪꯁꯨ ꯏꯪꯉꯦ ꯏꯁꯤꯡꯁꯨ ꯂꯩꯇꯦ
ꯑꯁ ꯑ꯭ꯍꯝ
ꯃꯐꯝ ꯐꯞ-ꯐꯞ ꯑꯐ ꯑꯐꯕ ꯂꯩꯇꯦ
ꯎꯝ
ꯃꯔꯨꯞꯁꯤꯡ ꯆꯠꯅꯤꯡꯉꯥꯏ ꯀꯔꯤꯁꯨ ꯂꯩꯇꯦ ꯃꯔꯥꯝꯗꯗꯤ ꯏꯝꯐꯥꯜꯗ ꯂꯩ-ꯂꯩ-ꯂꯩꯅꯤꯡꯕꯗꯣ ꯑꯩ ꯑꯩꯗꯤ ꯑ ꯕꯣꯔꯗ ꯑꯦꯛꯖꯥꯝ ꯊꯥꯕ ꯀꯥꯟꯗ ꯑꯩꯗꯤ ꯗꯦꯍꯤꯗ ꯆꯠꯅꯤꯡꯉꯥꯏ ꯇꯧꯕꯗꯣ ꯗꯦꯍꯤ ꯆꯠꯅꯤꯡꯉꯥꯏ ꯑꯩꯒꯤ ꯑꯦꯟꯇ꯭ꯔꯥꯟꯁ ꯇꯦꯁ ꯔꯤꯖꯜ ꯂꯥꯛꯀ ꯈ꯭ꯔꯦ ꯉꯁꯤ ꯑꯗꯣ ꯑꯩꯒꯤ ꯃꯥꯔꯛ ꯑꯩꯒꯤ ꯃꯥꯔꯛ ꯐ-ꯐꯖꯗꯦ
ꯀꯩꯁꯨ ꯀꯥꯏꯗꯦꯗ ꯀꯩꯁꯨ ꯀꯥꯏꯗꯦ ꯑꯗꯣ ꯀꯩꯅꯣꯗ ꯎꯝ ꯎꯝ ꯗꯤ ꯑꯦꯝꯗ ꯇ꯭ꯔꯥꯏ ꯇꯧꯔꯁꯤꯅ
ꯗꯤ ꯑꯦꯝꯗ ꯍꯧꯖꯤꯛꯗꯤ ꯌꯥꯔꯔꯣꯏ ꯂꯦꯠ ꯑꯣꯏꯔꯦ ꯍꯥꯏꯗꯤ ꯀꯔꯤ ꯇꯧꯒꯅꯤ ꯑꯗꯣ
ꯑꯁ ꯂꯦꯠ ꯑꯣꯏꯔꯁꯨ ꯌꯥꯕꯅꯦ ꯅꯍꯥꯟꯗꯣ ꯑꯩꯈꯣꯏ ꯍꯧꯖꯤꯛꯇꯤ ꯈꯪꯗꯦ ꯑꯗꯨꯕꯨ ꯅꯍꯥꯗꯣ ꯌꯥꯝꯅ ꯀꯨꯏꯅ ꯑꯗꯨꯝ ꯂꯧꯔꯒ ꯃꯤ ꯀꯨꯏꯅ ꯂꯥꯛꯄꯁꯨ ꯂꯩ ꯌꯥꯎꯕꯅꯦ
ꯑꯗꯨꯗꯤ ꯃꯟꯗꯦꯗ ꯑꯩꯒꯤ ꯏꯄꯥ ꯏꯝꯐꯥꯜ ꯆꯠꯀꯅꯤ ꯍꯥꯏ ꯑꯗꯣ ꯆꯠꯁꯤꯔꯣ ꯑꯩꯁꯨ
ꯍꯣꯏ ꯍꯪ ꯍꯪꯉꯣ ꯍꯣꯏ ꯅꯪ ꯗꯤ ꯑꯦꯝꯗ ꯂꯩꯅꯤꯡꯃꯥꯟꯕꯒꯤꯅꯦ ꯃꯔꯥꯝꯗ ꯑꯣꯏꯅ ꯐꯕꯅꯦ ꯑꯩꯒꯤꯗꯤꯀꯣ ꯗꯤ ꯑꯦꯝ ꯗꯗꯤ
ꯑꯩꯗꯤ ꯃꯔꯥꯝ ꯁꯦꯅꯥꯄꯇꯤꯗ ꯑꯦ ꯃꯥꯒꯤ ꯃꯤꯡꯁꯨ ꯇꯥꯅꯤꯡꯗ꯭ꯔꯦ ꯍꯧꯖꯤꯛ
ꯀꯔꯤꯔ ꯈꯪꯗꯦ ꯑꯁ ꯃꯔꯝꯒꯤ ꯃꯤꯁꯤꯡꯁꯦ ꯌꯥꯝ ꯐꯖꯩꯌꯦꯗ ꯅꯨꯄꯤꯁꯤꯡꯁꯨ ꯐꯖꯩ ꯅꯨꯄꯥꯁꯤꯡꯁꯨ ꯐꯖꯩꯌꯦ ꯉꯧꯔꯒ ꯅꯪ ꯃꯥꯟꯕ ꯉꯥꯛꯇ ꯅꯪ ꯂꯩꯕꯗꯣ ꯄꯥꯛꯀꯅꯤꯕ
ꯃꯔꯥꯝ ꯃꯔꯥꯝ ꯃꯔ ꯃꯔꯥꯝꯗꯗꯤ ꯃꯔꯥꯝꯗꯗꯤ ꯑ ꯐꯖꯕ ꯌꯥꯝ ꯂꯩꯌꯦ ꯏꯝꯐꯥꯜꯗꯗꯤ ꯂꯩꯇ꯭ꯔꯦ ꯑꯗꯣ ꯑꯩ ꯏꯝꯐꯥꯜꯗ ꯂꯩꯗ꯭ꯔꯗꯤ ꯑꯩ ꯐꯖꯒꯅꯤꯅ
ꯀꯔꯤꯅꯣ ꯅꯪꯅꯦ ꯉꯁꯤꯗꯤ ꯌꯥꯝ ꯌꯥꯝ ꯀꯩꯅꯣ ꯐꯥꯒꯤ ꯇꯧꯕ ꯍꯩꯔꯝꯃꯤꯅ ꯉꯁꯤꯗꯤ
ꯑꯁ ꯑꯩ ꯍꯣꯏ ꯅꯪ ꯅꯪꯕꯨ ꯌꯥꯝꯅ ꯀꯩꯅꯣ ꯃꯔꯥꯝ ꯅꯠꯇꯕ ꯒꯦꯝꯗ ꯌꯥꯝ ꯂꯩꯅꯤꯡꯉꯗꯤ ꯑꯗꯨꯝ ꯍꯪꯉꯣ ꯑꯩꯁꯨ ꯏꯃꯥꯟꯅꯕꯗꯤ ꯑꯃ ꯂꯩꯌꯦ ꯑꯩꯁꯨ ꯍꯪꯕꯤꯌꯔ ꯍꯌꯦꯡꯔ ꯍꯧꯖꯤꯛꯇꯤ ꯈꯔ ꯊꯦꯡꯈ꯭ꯔꯦ ꯑꯗꯣ ꯑꯩꯗꯤ ꯅꯪ ꯑꯦꯝ ꯌꯨꯗ ꯂꯩꯒꯅꯤꯅ ꯑꯗꯨꯝ ꯂꯩꯕꯅꯦꯕ ꯏꯃꯥꯟ ꯁꯤ ꯂꯩꯕꯅꯦ ꯏꯃꯥꯟꯅꯕꯁꯨ ꯂꯩ ꯏꯃꯥꯟꯅꯕꯤ ꯁꯨ ꯂꯩꯑ ꯀꯕꯨꯏ ꯅꯨꯄꯤ ꯂꯩꯑ
ꯍꯪꯉꯣ ꯑꯗꯨꯣ
ꯑ ꯍ ꯅꯝꯕꯔ ꯑꯗꯨꯝ ꯃꯣꯏꯗꯒꯤ ꯃꯣꯏꯕꯨ ꯑꯃꯨꯛ ꯍꯥꯏꯒꯅꯦꯕ ꯅꯝꯕꯔ ꯑꯗꯣ ꯄꯤꯔꯛꯑꯣ ꯍꯥꯏꯅꯀꯣ ꯃꯣꯏ ꯑꯃꯨꯛ ꯑꯗꯨꯝ ꯅꯝꯕꯔꯗꯣ ꯃꯣꯏꯅ ꯅꯤꯔꯛꯑꯣ ꯍꯥꯏꯒꯅꯤ ꯑꯩ ꯍꯧꯖꯤꯛꯄꯨꯗꯤ ꯃꯣꯏꯁꯨ ꯗꯤ ꯑꯦꯝꯗ ꯂꯩꯇ꯭ꯔꯦꯕ ꯃꯁꯥ ꯃꯁꯥꯒꯤ ꯊꯕꯛ ꯂꯣꯏ ꯆꯠꯊꯣꯛꯈ꯭ꯔꯦꯕ ꯃꯣꯏꯗꯤ ꯏꯝꯐꯥꯜ ꯂꯩꯕꯅꯤꯅꯀꯣ ꯍꯪꯕ ꯌꯥꯏꯕ ꯍꯪꯕꯤꯒꯦ ꯍꯌꯦꯡꯗꯤ ꯑꯗꯣ ꯑꯩꯗꯤ ꯅꯪ ꯑꯦꯝ ꯌꯨꯗ ꯂꯩꯅꯤ ꯑꯗꯨꯝ ꯈꯔꯒ ꯅꯨꯡꯉꯥꯏꯅ ꯂꯩ ꯊꯣꯛꯄꯅꯦ
ꯈꯪꯗꯦ
ꯅꯪꯒꯤ ꯅꯪꯒꯤ ꯔꯤꯖꯜꯗꯣ ꯉꯥꯏꯔꯒ ꯅꯪꯒꯤ ꯎꯝ ꯔꯤꯖꯜꯗꯣ ꯉꯥꯏꯕꯅꯤꯅ ꯑꯗꯨꯝ ꯇꯨꯃꯤꯟꯅ ꯂꯩꯕꯅꯦ ꯑꯩ ꯍꯪꯗꯕꯤꯗ
ꯎꯝ ꯄ꯭ꯂꯥꯟ ꯐꯦꯜ ꯑꯣꯏꯔꯦ
ꯑꯣ ꯑꯩ ꯍꯪꯕꯤꯒꯦ ꯍꯌꯦꯡ ꯃꯣꯏ ꯅꯣꯏ ꯑꯣꯖꯥꯒꯤ ꯅꯝꯕꯔ ꯂꯩꯀꯣ ꯅꯪꯉꯣꯟꯗ ꯃ
ꯈꯪꯗꯦ ꯑꯩ ꯗꯤꯂꯦꯠ ꯑꯣꯏꯔꯝꯗꯦ
ꯑꯣ ꯍꯣꯏ ꯍꯣꯏ ꯑꯩ ꯍꯪꯗꯦ ꯑꯗꯨꯗꯤ
ꯎꯝ
ꯍꯌꯦꯡ ꯐꯖꯅ ꯍꯪꯕꯤꯔꯒꯦ ꯃꯣꯏꯁꯨ ꯗꯤ ꯑꯦꯝꯗ ꯍꯧꯖꯤꯛꯄꯨꯗꯤ ꯂꯣꯏꯈ꯭ꯔꯦꯕ ꯔꯣꯍꯤꯁꯟꯗꯨꯀꯣ ꯑꯗꯨꯒꯤ ꯂꯣꯏꯅꯗꯤ ꯆ ꯊꯣꯛꯈꯤꯕ ꯊꯣꯛꯈ꯭ꯔꯦ ꯑꯗꯣ ꯃꯣꯏ ꯃꯣꯏ ꯃꯣꯏꯗ ꯅꯝꯕꯔꯒꯨꯝꯕ ꯂꯩꯔꯗꯤ ꯑꯗꯨꯝ ꯅꯤꯕ ꯌꯥꯏꯅ
ꯎꯝ
ꯑꯣꯖꯥꯒꯤ ꯅꯝꯕꯔꯒꯨꯝꯕ ꯏꯁꯇꯨꯗꯦꯟꯒꯤ ꯅꯝꯕꯔꯒꯨꯝꯕ ꯑꯩꯈꯣꯏ ꯌꯥꯝ ꯂꯩꯔꯝꯒꯅꯦꯕ
ꯑ ꯗꯤ ꯑꯦꯝꯗ ꯅꯪ ꯂꯩꯕꯗꯣ
ꯎꯝ
ꯍꯣꯁꯇꯦꯜꯗꯣ ꯅꯨꯡꯉꯥꯏꯕ꯭ꯔꯣ
ꯑꯁ ꯑꯩꯈꯣꯏꯒꯤ ꯍꯣꯁꯇꯦꯜꯗꯤ ꯅꯨꯡꯉꯥꯏꯇꯦ ꯅꯨꯄꯥꯁꯤꯡꯗꯤ ꯅꯨꯡꯉꯥꯏ ꯍꯥꯏ
ꯀꯔꯤꯒꯤ
ꯑꯁ ꯅꯨꯄꯥꯁꯤꯡꯒꯤꯗꯤꯀꯣ ꯑꯗꯨꯝ ꯃꯊꯟ ꯃꯁꯥ ꯃꯁꯥꯒꯤ ꯂꯥꯏꯔꯤꯛ ꯄꯥꯅꯤꯡꯕꯗ ꯑꯗꯨꯝ ꯄ ꯄꯥꯏꯌꯦ ꯑꯗꯣ ꯃꯣꯏꯅ ꯇꯧꯅꯤꯡꯕꯗ ꯑꯗꯨꯝ ꯇꯧꯋꯦ ꯀꯔꯤꯔ ꯑꯩꯈꯣꯏꯒꯤꯗꯤꯀꯣ ꯁꯤꯅꯤꯌꯔꯁꯤꯡꯅ ꯄꯥꯏꯕꯒꯤꯀꯣ ꯁꯤꯅꯤꯌꯔ ꯍꯥꯏꯕꯗꯤ ꯒ꯭ꯔꯦꯖꯨꯌꯦꯁꯟ ꯊꯥꯔꯠ ꯏꯌꯥꯔ ꯂꯥꯁ ꯁꯤꯃꯤꯁꯇꯔꯗꯣ ꯂꯥꯁ ꯂꯥꯁ ꯏꯌꯔ ꯑꯗꯨ ꯑꯗꯨꯁꯤꯡꯅ ꯄꯥꯏ ꯑꯗꯨꯁꯤꯡꯅ ꯍꯦꯠ ꯇꯧꯕꯒꯤꯀꯣ ꯑꯩꯈꯣꯏꯕꯨ ꯀꯩꯅꯣ ꯇꯧꯋꯦꯕ ꯑꯗꯣ ꯃꯣꯏꯒꯤ ꯃꯑꯣꯡꯅꯦ ꯍꯥꯏꯌꯦ ꯅꯨꯡꯉꯥꯏꯇꯕꯗꯣ ꯑꯗꯨꯝ ꯏꯁꯤꯡ ꯂꯧꯕ ꯃꯇꯝꯗꯁꯨꯀꯣ ꯑꯍꯟꯒꯤꯗꯃꯛ ꯑꯣꯜꯗꯔ ꯑꯩꯉꯣꯟꯗꯒꯤ ꯍꯦꯟꯅ ꯈꯔ ꯑꯣꯜ ꯑꯣꯏꯕꯗꯣ ꯑꯗꯨꯒꯤ ꯍꯥꯟꯅ ꯄꯤ ꯄꯤ ꯄꯤꯌꯣ ꯍꯥꯏꯕꯒꯤꯀꯣ ꯑꯗꯨꯝ ꯑꯩꯈꯣꯏꯗꯣ ꯏꯁꯤꯡ ꯌꯥꯟꯕ ꯃꯇꯝꯗ ꯇꯦꯡꯀꯤꯗ ꯑꯗꯨꯝ ꯌꯥꯜꯂꯦꯕ ꯕꯛꯀꯦꯗ ꯀꯣ ꯑꯗꯨꯒꯤ ꯃꯇꯝꯗꯨ ꯔꯦꯁꯄꯦꯛ ꯇꯧ ꯍꯥꯏꯔꯒ ꯑꯗꯨꯝ ꯇꯧꯕꯅꯦ ꯃꯣꯏꯒꯤ ꯔꯨꯜꯁ ꯀꯣ ꯏꯔꯒ ꯒ ꯂꯩꯕꯅꯤ ꯄꯣꯏꯟꯁꯇꯣ ꯑꯗꯣ ꯑꯩꯈꯣꯏꯅ ꯀꯝꯄ꯭ꯂꯦꯟ ꯇꯧꯋꯦꯕ ꯑꯁ ꯀꯔꯤꯔ ꯑꯁꯤꯒꯤ ꯔꯨꯜꯁꯤꯕꯨ ꯀꯔꯤ ꯀꯔꯤꯒꯤ ꯆꯠꯄ꯭ꯔꯅꯦ ꯁꯤꯒꯤ ꯍꯣꯁꯇꯦꯜꯗꯕꯨ ꯑꯣꯖꯥꯁꯨ ꯅꯠꯇꯕ ꯃꯤ ꯑꯣꯖꯥꯁꯨ ꯅꯠꯇꯕꯁꯤꯡꯕꯨ ꯀꯔꯤ ꯀꯔꯤ ꯀꯃꯥꯏꯅ ꯁꯨꯃꯥꯏꯅ ꯇꯧꯕ꯭ꯔꯅꯦꯅ ꯑꯩꯈꯣꯏꯅ ꯀꯝꯄ꯭ꯂꯦꯟ ꯇꯧꯕꯅꯦ ꯑꯩꯈꯣꯏ ꯇꯧꯔꯁꯨꯀꯣ ꯃꯣꯏꯅ ꯑꯁ ꯀꯅꯥꯁꯨ ꯉꯥꯡꯕ ꯉꯝꯃꯣꯏ ꯁꯤꯗꯤ ꯂꯥꯁ ꯂꯥꯁ ꯇꯥꯏꯝ ꯅꯥꯏꯟꯇꯤꯟ ꯅꯥꯏꯟꯇꯤꯁꯀꯤ ꯔꯨꯜꯅꯤ ꯍꯥꯏꯌꯦ ꯃꯣꯏꯅ ꯅꯍꯥꯟ ꯑꯗꯨꯝ ꯇ꯭ꯋꯦꯟꯇꯤ ꯌꯔꯁ ꯑꯗꯨꯝ ꯂꯥꯛꯄ ꯃꯥꯜꯂꯦ ꯁꯤꯒꯤ ꯔꯨꯜꯁꯦ ꯄꯥꯏꯕꯗꯣ ꯃꯣꯏꯒꯤ ꯍꯣꯁꯇꯦꯜꯗꯣ ꯑꯗꯣ ꯑꯗꯨꯝ ꯂꯩꯔꯒ ꯑꯗꯨꯝ ꯐ꯭ꯔꯦꯡꯗꯤ ꯑꯣꯏꯔꯛꯑꯦ ꯒꯔꯜꯁ ꯍꯣꯁꯇꯦꯜ ꯑꯩꯁꯨ ꯀꯥꯎꯔꯦ ꯍꯣꯁꯇꯦꯜꯒꯤ ꯃꯤꯡꯐꯥꯎ ꯆꯍꯤ ꯌꯥꯝ ꯆꯠꯈ꯭ꯔꯕꯅꯤꯅ
ꯁ꯭ꯀꯨꯜꯒꯤ ꯍꯣꯁꯇꯦꯜꯔꯣ ꯑꯣ ꯒꯚꯔꯃꯦꯟꯒꯤꯕ ꯍꯣꯁꯇꯦꯜꯔꯣ
ꯁ꯭ꯀꯨꯜꯒꯤ ꯍꯣꯁꯇꯦꯜꯅꯦ ꯒꯣꯔꯃꯦꯟꯒꯤ ꯍꯣꯁꯇꯦꯜ ꯍꯣꯏ ꯒꯣꯔꯃꯦꯟ ꯀꯩꯅꯣꯅꯤꯅ ꯑꯗꯨꯁꯨ ꯑꯗꯨꯒꯤ ꯀꯩꯅꯣ ꯍꯣꯁꯇꯦꯜꯁꯤ ꯌꯥꯝ ꯂꯩꯕꯅꯤꯅ ꯁ꯭ꯀꯨꯜꯒꯤ ꯀꯝꯄꯥꯎꯟ ꯀꯩꯅꯣꯗ ꯀꯣꯂꯦꯖꯀꯤ ꯀꯝꯄꯥꯎꯟꯗꯀꯣ ꯍꯣꯁꯇꯦꯜ ꯁꯤ ꯌꯥꯝ ꯂꯩꯕꯅꯦ ꯁꯥꯏꯟꯁꯀꯤ ꯍꯣꯁꯇꯦꯜ ꯑꯥꯔꯠꯁ ꯑꯩꯈꯣꯏꯗꯣ ꯄꯨꯟꯕꯅꯦꯕ ꯁꯥꯏꯟꯁꯀ ꯁꯥꯏꯟꯁ ꯀ ꯀꯝ ꯁꯥꯏꯟꯁꯀ ꯀꯃꯔꯁ ꯄꯨꯟꯕꯅꯦꯕ ꯀꯩꯅꯣ ꯖꯤꯄꯤꯒꯤ ꯁꯥꯏꯟꯁꯀ ꯖꯤꯄꯤ ꯑꯃ ꯂꯩꯕꯗꯣ ꯈꯪꯕ꯭ꯔꯥ
ꯈꯪꯗꯦ
ꯖꯤ ꯄꯤ ꯖꯤ ꯄꯤ ꯀꯣꯂꯦꯖꯀꯤ ꯅꯨꯄꯤꯁꯤꯡꯒꯤ ꯀꯣꯂꯦꯖ ꯑꯃ ꯂꯩꯌꯦ ꯖꯤ ꯄꯤ ꯀꯣꯂꯦꯖ ꯗꯤ ꯑꯦꯝ ꯀꯣꯂꯦꯖ ꯇꯣꯉꯥꯜꯂꯦꯕꯀꯣ ꯖꯤ ꯄꯤ ꯀꯣꯂꯦꯖꯀꯤ ꯁꯥꯏꯟꯁ ꯁꯥꯏꯟꯁꯀ ꯑꯩꯈꯣꯏ ꯗꯤ ꯑꯦꯝ ꯀꯣꯂꯦꯖꯀꯤ ꯀꯃꯔꯁꯀ ꯂꯩꯃꯤꯟꯅꯔꯤꯕ ꯑꯩꯈꯣꯏꯗꯣ
ꯎꯝ
ꯑꯗꯣ ꯑꯁ ꯅꯨꯡꯉꯥꯏꯇꯦ ꯑꯗꯨꯝ ꯐꯥꯔꯁꯇꯤꯗꯤ ꯅꯨꯡꯉꯥꯏꯇꯕꯅꯦ ꯑꯗꯣ ꯑꯗꯨꯝ ꯂꯩꯔꯒ ꯅꯨꯡꯉꯥꯏꯈꯕꯅꯦ ꯑꯩ ꯍꯣꯏ ꯒꯦꯠ ꯃꯅꯨꯡꯗ ꯆꯪꯉꯗꯤꯀꯣ ꯀꯩꯅꯣ ꯑꯦꯄꯤꯁꯀꯨꯝꯕꯗꯣ ꯊꯝꯕ ꯌꯥꯗꯕꯅꯤ ꯅꯥꯗ ꯑꯗꯨ ꯔꯦꯁꯄꯦꯛ ꯄꯤꯗꯦ ꯍꯥꯏꯅ ꯑꯗꯨꯝ ꯁꯤꯅꯤꯌꯔꯕꯨ ꯎꯔꯗꯤꯀꯣ ꯁꯤꯅꯤꯌꯔ ꯑꯩꯈꯣꯏ ꯁꯤꯅꯤꯌꯔꯕꯨ ꯑꯣꯏꯔꯗꯤ ꯑꯗꯨꯝ ꯒꯨꯗ ꯏꯚꯤꯅꯤꯡ ꯁꯤꯁꯇꯔ ꯑꯗꯨꯝ ꯍꯥꯏꯔꯒ ꯑꯗꯨꯝ ꯋꯤꯁ ꯇꯧꯒꯗꯕꯅꯦ ꯔꯦꯁꯄꯦꯛ ꯄꯤꯕꯅꯦ ꯑꯗꯣ ꯑꯩꯅ ꯋꯥꯔꯤ ꯂꯤꯕꯤꯌꯦꯕ ꯑꯩꯈꯣꯏꯅꯀꯣ ꯑꯗꯨꯝ ꯂꯤꯕꯤꯌꯦ ꯑꯗꯨꯒ ꯃꯣꯏꯅꯀꯣ ꯑꯗꯣ ꯚꯥꯏꯔꯦꯜ ꯆꯠꯂꯗꯤꯀꯣ ꯅꯣꯏ ꯅꯨꯡꯉꯥꯏꯔꯣꯏꯀꯣ ꯁꯤꯒꯤꯗꯤ ꯑꯩꯈꯣꯏꯅ ꯅꯠꯇꯦ ꯅꯍꯥꯟꯅ ꯊꯥꯏꯅꯒꯤ ꯇꯧꯔꯛꯄꯅꯦꯅ ꯑꯗꯨꯝ ꯑꯩꯈꯣꯏꯕꯨ ꯍꯥꯏꯌꯦ ꯃꯣꯏꯅ
ꯎꯝ
ꯑꯗꯨꯒꯤ ꯅꯨꯄꯥꯁꯤꯡꯕꯨ ꯑꯩꯈꯣꯏꯅ ꯍꯥꯡꯕ ꯅꯤꯌꯨꯀꯨꯃꯥꯔ ꯑꯣꯏꯔꯤꯉꯩꯗꯀꯣ ꯅꯣꯏ ꯅꯣꯏꯒꯤ ꯍꯣꯁꯇꯦꯜ